ꯅꯅꯥꯥꯏꯕꯤꯕ꯭ꯔꯣ ꯁꯤꯕꯨ
ꯅꯪꯒꯤꯤ ꯅꯪꯒꯤꯤꯅ ꯅꯅꯥꯎꯅ ꯄꯅꯦ
ꯅꯍꯎ ꯅꯨꯄꯥ ꯀꯅꯥ ꯑꯣꯏꯕꯤꯕ꯭ꯔꯣ
ꯅꯅꯥ ꯅꯨꯨꯄꯥ ꯍꯅꯅꯤ
ꯍꯥꯥ
ꯅꯅꯎ ꯅꯨꯄꯥ ꯄꯔ ꯍꯣꯅꯤ
ꯀꯗꯥꯏꯗ ꯂꯩꯌꯦ ꯅꯪ
ꯀꯩꯅꯒ ꯂꯩ
ꯍꯥꯥ
ꯍꯧꯈꯣꯏꯒꯤ ꯃꯨꯝꯕꯏꯗ
ꯅꯪ ꯀꯗꯥꯏꯗ ꯂꯩꯌꯦ ꯍꯧꯖꯤꯛ
ꯃꯨꯝꯕꯥꯏꯒ ꯃꯨꯝꯕꯩ
ꯋꯥ ꯈꯔ ꯀꯟꯅ ꯉꯥꯡꯉꯨꯅꯦ ꯑꯗꯨꯒ ꯅꯪꯒꯤ ꯀꯩꯅꯣ ꯃꯈꯣꯟꯗꯣ ꯀꯛ ꯀ꯭ꯔ ꯀ ꯀ ꯀ ꯇꯧ ꯍꯥꯕꯗꯣ ꯑꯁ ꯅꯪꯁꯨ ꯀꯔꯤꯅꯅꯦ
ꯃꯨꯝꯕꯩꯗ ꯂꯩꯌꯦ
ꯀꯔꯤ ꯃꯈꯣꯅꯣ ꯀꯛ ꯀ ꯀꯀ ꯇꯧꯕꯗꯣ ꯌꯥꯔꯣꯏ ꯅꯪꯒꯤꯁꯦ ꯑꯁ
ꯍꯧꯖꯤꯛꯁꯨ ꯇꯥꯕꯗ
ꯇꯥꯏꯅꯦ
ꯍꯧꯖꯤꯛꯇꯤ
ꯌꯥꯝ ꯇꯥꯏ
ꯑꯗꯨꯗꯤ ꯐꯦꯟ ꯁꯥꯎꯟ ꯑꯣꯏꯔꯝꯅꯤ
ꯐꯣꯟꯗꯣ ꯑꯗꯨꯝ ꯅꯪꯒꯤ ꯅꯅꯥꯗ ꯑꯗꯨꯝ ꯊꯝꯃꯨꯕ
ꯑꯗꯨꯨꯝ ꯊꯝꯅꯕ ꯋꯥꯔꯤ ꯁꯥꯕꯅꯦ
ꯅꯪꯅ ꯄꯥꯏꯕꯒꯤꯅꯦ ꯄꯥꯏꯕ ꯇꯥꯗ꯭ꯔꯦ ꯍꯧꯖꯤꯛꯇꯤ ꯅꯪꯅ ꯄꯥꯏꯕꯒꯤꯅꯤ
ꯃꯤꯁꯦ ꯌꯥꯝ ꯀꯣꯛꯁꯦ ꯌꯥꯝ ꯁꯥꯗꯦ
ꯀꯔꯤꯒꯤ ꯅꯪ ꯀꯔꯤꯒꯤ ꯀꯣꯛ ꯁꯥꯕ꯭ꯔꯥ ꯍꯥ
ꯅꯣꯏꯗꯤ ꯂꯥꯏꯔꯤꯛꯁꯨ ꯈꯔꯗꯤ ꯈꯔ ꯌꯥꯝ ꯍꯩꯌꯦꯕ ꯑꯩꯁ ꯀꯔꯤꯁꯨ ꯍꯩꯖꯩ ꯑꯗꯨꯗꯨꯅꯤ
ꯅꯪꯑꯣꯟꯗ ꯅꯪꯉꯣꯟꯗ ꯀꯅꯥꯅ ꯁꯨ ꯁ꯭ꯀꯨꯜ ꯀꯥꯒꯅꯣ ꯍꯥꯏꯕ꯭ꯔꯥ ꯅꯪꯅ ꯕꯣꯔꯗꯤꯡꯗꯒꯤ ꯆꯩꯂꯛꯄꯒꯤꯅꯦ
ꯑꯗꯨꯕꯨꯗꯤ ꯑꯩ ꯏꯁꯥꯅ ꯈꯪꯉꯦ ꯑꯗꯨꯕꯨꯗꯤ ꯑꯗꯨꯒꯤ ꯑꯗꯨ ꯈꯪꯉꯤꯕ ꯑꯗꯨꯕꯨꯗꯤ ꯑꯩ ꯂꯣꯏꯅꯃꯛ ꯈꯟꯉ ꯑꯗꯨꯗꯤ ꯑꯗꯨꯒ ꯌꯨꯝꯗ ꯂꯥꯛꯂꯒ ꯒꯥꯔꯤꯁꯨ ꯊꯂꯛꯅꯤꯡꯗꯦ ꯑꯗꯨꯒ ꯋꯥꯈꯜꯗ ꯌꯥꯝ ꯂꯥꯏꯕ ꯇꯦꯟꯁꯟ
ꯅꯪꯅ ꯀꯥꯅꯤꯡꯕꯒꯤꯅꯦ ꯅꯪꯒꯤ ꯃꯔꯥꯜꯅꯤ
ꯑꯗꯨꯕꯨꯗꯤ ꯈꯪꯉꯦꯔ ꯑꯗꯨꯒꯤꯅꯤ ꯑꯗꯨ ꯃꯄꯥꯟꯁꯨ ꯂꯠꯅꯗ ꯑꯣ ꯏ ꯅꯝꯕꯔ ꯀꯕꯤꯗꯒꯤ
ꯅꯪꯒꯤ ꯅꯨꯄꯤ ꯅꯨꯄꯤꯗꯒꯤꯁꯨꯀꯣ ꯊꯕꯛ ꯅꯪ ꯈꯔ ꯐꯕ ꯊꯤꯕꯤꯌꯨ ꯑꯗꯨꯒ ꯊꯕꯛ ꯐꯕ ꯂꯩꯑ ꯍꯥꯏꯔꯗꯤ ꯂꯥꯎ ꯑꯁꯤ ꯆꯤꯟꯅꯥꯏꯗ ꯆꯪꯉꯨ ꯍꯥꯏ ꯍꯅꯦ
ꯑꯗꯨ ꯅꯠꯇ꯭ꯔꯁꯨ ꯅꯪꯒꯤ ꯁꯤ ꯅꯌꯥꯝꯕ ꯃꯕꯥꯅꯤꯒꯤ ꯃꯐꯝꯗꯁꯨ ꯑꯗꯨꯝ ꯂꯩꯃꯤꯟꯅꯕ ꯌꯥꯏꯅꯤ ꯆꯅ
ꯈꯗꯣ ꯃꯥ ꯈꯪꯈ ꯀ ꯋꯥ ꯈꯪ ꯂꯩ ꯃꯥ ꯅꯦꯛꯁ ꯍꯥꯏꯌꯦ ꯇꯦꯂꯔꯤꯡ ꯆꯝꯂꯒꯦ ꯅꯪ ꯑꯗꯨ ꯁꯞꯄꯣꯔꯠ ꯇꯧꯕꯤꯌꯨꯃ ꯍꯥꯏꯅ ꯍꯥꯏ
ꯂꯅꯤꯡꯕꯨꯗꯤ ꯍꯣꯏ ꯆꯝꯂꯒ ꯑꯗꯨꯝ ꯔꯔꯤꯄꯦꯌꯔꯤꯡ ꯈꯥꯛꯇꯗꯤ ꯌꯥꯔꯣꯏꯀꯣ
ꯑꯩꯅ ꯑꯩꯅ ꯍꯥꯏꯅꯤꯡꯩ ꯗꯤꯖꯥꯏꯟꯗ ꯑꯗꯨꯝ ꯆꯝꯃ ꯐꯖꯅ ꯆꯠꯂꯒ ꯆꯠꯂꯨꯕ ꯑꯅ ꯍꯥꯟꯉꯦ
ꯅꯨꯄꯤꯁꯤꯡꯁꯨ ꯍꯩꯃꯟꯕꯒꯤꯀꯣ
ꯍꯣꯏ ꯑ ꯀꯅꯤ ꯃꯥꯕꯕꯥ ꯁꯨꯡꯉ ꯑꯣ ꯑꯩꯅ ꯋꯥꯁꯨ ꯉꯥꯡꯕ ꯌꯥꯅꯤ ꯦꯡ ꯃꯂꯨꯁꯤꯡꯁꯦ ꯈꯔꯗꯤ ꯍꯦꯟꯃꯟꯂꯦ ꯑꯩꯅ ꯈꯟꯕꯗ ꯈꯥꯡꯂꯣꯡ ꯈꯪꯕ꯭ꯔꯥ ꯆꯤꯡ ꯀꯛꯆꯤꯡ ꯂꯝ ꯆꯤꯡꯒꯤ ꯃꯊꯥꯛꯇ ꯂꯩꯕꯗꯣ
ꯈꯣꯡ ꯂꯣꯡ ꯍꯣꯏ ꯑꯗꯨꯝ ꯃꯤꯡ ꯍꯥꯏꯔꯛꯀꯅꯨ
ꯇꯥꯡꯡꯂꯣꯡ
ꯈꯪꯉꯤꯅꯦ ꯈꯪꯉꯦꯅꯦ ꯈꯪꯉꯦꯅꯦ
ꯑꯗꯨ ꯍꯧꯖꯤꯛꯇꯤ ꯇꯨꯋꯗ ꯀꯥꯔꯦ ꯍꯥꯏ ꯇꯋ ꯇ ꯆꯠ ꯍꯥꯏ ꯑꯐꯥ ꯃꯗꯥꯥꯏꯒ ꯎꯝ ꯑꯉꯥꯡ ꯁꯍ ꯅ
ꯀꯅꯥꯅꯣ ꯀꯥꯔꯤꯗꯣ
ꯑꯩꯒꯤ ꯑꯩꯁꯨ ꯅꯣꯟ ꯑꯗꯨꯝ ꯇꯧꯔꯒꯅꯤ ꯑꯟꯅꯣꯟꯅꯉꯃꯦ ꯇꯅ ꯅꯥꯏꯟꯇꯤꯟ ꯏꯌꯥꯜ ꯇ꯭ꯋꯦꯜ ꯀꯣꯆꯤꯡ ꯐ ꯂ
ꯑꯩꯒꯤꯁꯨ ꯑꯁ ꯅꯨꯄꯤꯒꯤ ꯅꯝꯕꯔ ꯄꯤꯕꯤꯌꯣꯅꯦ ꯏꯝꯐꯥꯜꯗ ꯂꯩꯕ ꯃꯥꯏ ꯈꯪꯅꯕ ꯌꯥꯎꯔꯗꯤ
ꯃꯥꯗ ꯌꯥꯝ ꯐ
ꯇꯧꯏ ꯈ꯭ꯋꯥꯟꯁꯨ ꯅꯣꯏ
ꯅꯥꯏꯟꯇꯤꯟ ꯏꯌꯥꯔꯅꯤ
ꯍꯣꯏ ꯏꯝꯐꯥꯜꯗ ꯂꯩꯕ ꯅꯨꯄꯤ ꯅꯣꯏ ꯈꯪꯅꯕ ꯌꯥꯎꯔꯦ ꯑꯩꯒꯤꯁꯨ ꯄꯤꯌꯨ ꯅꯦꯟ ꯅꯝꯕꯔ
ꯑꯩꯅ ꯑꯃꯗꯤꯗꯤ ꯂꯌꯦ ꯑꯃꯗ ꯀꯔꯤꯅ ꯃꯥꯒꯤ ꯕꯣꯏ ꯐ꯭ꯔꯦꯟ ꯕ꯭ꯔꯦꯛꯀꯞ ꯇꯧꯔꯒ ꯑꯗꯨꯃ ꯁꯤꯡꯒꯔꯅꯦ ꯍꯧꯖꯤꯗꯤ
ꯀꯅꯥꯅꯣꯁ ꯅꯪ ꯅꯦꯝ ꯊꯥ ꯇ
ꯃꯥ ꯈꯛꯇꯅꯦ ꯍꯥꯏꯗꯤ
ꯃꯁꯛ ꯐꯖꯗꯦ ꯑꯗꯨ ꯅꯨꯄꯤꯕꯨꯗꯤ ꯑ
ꯃ ꯀꯇꯣꯄ ꯃꯥꯒꯤ ꯁꯤꯁꯇꯔ ꯂꯩ
ꯐꯖꯕ꯭ꯔꯥ ꯃꯥꯒꯤ ꯁꯤꯁꯇꯔꯗꯣ
ꯂꯤꯕꯤꯌꯥꯅꯦ ꯃꯥꯒꯤꯦ
ꯅꯪꯁꯨ ꯅꯨꯄꯤ ꯁꯛ ꯊꯤꯕ ꯈꯛꯇ ꯈꯪꯅꯥꯏꯗ ꯑꯁ ꯇꯜꯂꯦꯗ
ꯍ ꯃꯁꯥꯗꯤ ꯃꯥꯒꯤ ꯊꯦ ꯌꯨꯝꯊꯥꯏꯗꯗꯤ ꯃꯥꯒꯤ ꯏꯆꯦꯅꯦ ꯏꯟꯊꯗꯤꯗꯒꯤ ꯑꯅꯥꯨꯄꯤ ꯅꯪ ꯈ꯭ꯋꯥꯂꯤꯌꯨ ꯈꯪꯕ꯭ꯔꯥ
ꯈꯪꯗꯦ
ꯊꯥꯔꯣꯟꯗ ꯂꯩꯌꯦ
ꯈꯪꯗꯦ ꯃꯁꯛ ꯐꯖꯕ꯭ꯔꯥ
ꯐꯖꯠꯇ ꯄ꯭ꯂꯦ ꯄ꯭ꯂꯦ ꯀꯅꯤ ꯅꯨꯄꯥ ꯌꯥꯝ ꯀꯣꯏꯕꯟ ꯑꯗꯨ ꯋꯥꯡꯈꯩꯗꯤ ꯑꯩꯒꯤ ꯏꯆꯦ ꯑꯩꯒꯤ ꯏꯆꯦ ꯃꯆꯥ ꯂꯩꯕꯁꯨ ꯃꯐꯝ ꯑꯗꯨꯗ ꯂꯩꯔ ꯔꯒꯦꯟ ꯆꯞꯃꯤꯅ
ꯂꯨꯒꯪ ꯂꯩꯂꯤ ꯃꯣꯏꯁꯨ ꯍꯧꯖꯤꯛ ꯐꯥꯎ ꯊꯥꯔꯣꯟꯗ ꯂꯩꯕ꯭ꯔꯥ
ꯍꯣꯏ ꯊꯔꯣꯟꯗ ꯀꯝꯄ꯭ꯌꯨꯇꯔ ꯀ꯭ꯂꯥꯁ ꯆꯠꯂꯒ ꯂꯩ ꯌꯦꯡꯕꯤꯌꯨ ꯅꯈꯣꯏꯅ ꯀꯔꯤ ꯀꯔꯤ ꯇꯧꯕ꯭ꯔꯥ
ꯑꯁ ꯑꯩꯈꯣꯏꯗꯤ ꯁꯨꯛꯎ ꯎꯗꯦ ꯑꯩꯗꯤ ꯍꯥꯏꯕꯗꯤ ꯑꯩ ꯊꯥꯔꯣꯟ ꯊꯥꯔꯣꯟꯁꯦ ꯑꯩ ꯑꯃꯐꯥꯎ ꯆꯠꯇꯦꯕ ꯍꯟꯗꯛꯁꯦ
ꯊꯔꯣꯟ ꯏꯕꯥꯅꯤ ꯄꯨꯈ꯭ꯔꯤ ꯂꯩ ꯍꯥꯏꯔꯣ ꯑꯗꯨ ꯗꯨꯋꯥꯏ ꯁꯋꯥꯏꯗ ꯂꯩꯌꯦ ꯑꯗꯨ ꯃꯅꯥꯛꯇ
ꯁꯨꯞꯨꯞꯎ ꯎꯗꯦ ꯑꯩꯗꯤ
ꯅꯣꯏꯕꯨꯗꯤ ꯎꯋꯦ ꯍꯥꯏꯅꯦ ꯃꯣꯏ
ꯑꯩꯉꯣꯟꯗ ꯎꯔꯝꯂꯣꯏ ꯑꯩ ꯊꯣꯛꯇꯕꯅꯦ ꯁꯤ ꯄꯧꯖꯥꯗꯤ ꯊꯣꯛꯄꯅꯦ
ꯍꯣꯏ ꯄꯨꯖꯥꯒꯤꯗꯁꯨ ꯑꯣꯏ ꯍꯥꯏ ꯄꯨꯖꯥꯗ ꯅꯪꯕꯨꯗꯤ ꯄꯪꯄꯪ ꯎꯅꯤ ꯍꯥꯏ ꯄ꯭ꯔꯣꯖꯥꯕꯨꯗꯤ ꯌꯥꯝ ꯌꯥꯝ ꯂꯥꯡꯉꯤ ꯍꯥꯏ
ꯑꯩꯗꯤ ꯊꯔꯣꯟꯗ ꯁꯤ ꯑꯩꯗꯤ ꯂꯥꯛꯇꯕꯅꯦꯀꯣ ꯑꯗꯣ
ꯁꯔꯅ ꯂꯩ ꯑꯃ ꯀꯝꯄ꯭ꯌꯨꯇꯔ ꯀ꯭ꯂꯥꯁ ꯇꯠꯂꯒ
ꯀꯟꯅ ꯍꯣꯠꯅꯧ ꯍꯥꯏꯔꯅꯦ ꯑꯁ ꯃꯣꯏꯁꯨ ꯅꯨꯄꯥꯗ ꯑꯗꯨꯝ ꯄꯥꯎ ꯍꯣꯠꯅꯕ
ꯑꯗꯨꯝ ꯅꯨꯄꯥꯗ ꯁꯤꯕꯨ ꯑꯩ ꯈꯪꯉꯤ
ꯑꯩꯁꯨ ꯑꯗꯨꯃꯥꯏ ꯍꯥꯏꯕꯅꯤ ꯆꯝꯕ ꯃꯇꯝꯗ ꯐꯖꯅ ꯇꯧꯋꯣ ꯃꯄꯥꯗꯤ ꯌꯥꯝ ꯂꯥꯏꯅꯤ ꯑꯐꯕ ꯑꯐꯟ
ꯀ꯭ꯂꯥꯁ ꯈꯛꯇꯗꯤ ꯀꯅꯥꯗꯕꯅꯦ ꯀꯣꯂꯦꯖ ꯀꯥꯔꯒ ꯃꯣꯔꯅꯤꯡꯒ ꯏꯚꯤꯅꯤꯡꯒ ꯀꯝꯄ꯭ꯌꯨꯇꯔ ꯀ꯭ꯂꯥꯁꯇꯤ ꯑꯗꯨꯝ ꯁꯥꯏꯠꯇ ꯑꯗꯨꯝ ꯆꯠꯂꯣ ꯍꯥꯏꯌꯣꯅꯦ ꯀꯝꯄ꯭ꯌꯨꯇꯔ ꯀ꯭ꯂꯥꯁ ꯀꯝꯄ꯭ꯌꯨꯇꯔ ꯀ꯭ꯂꯥꯁ ꯈꯛꯇ ꯇ ꯗꯤ ꯀꯅꯥꯔꯣꯀ
ꯀꯟꯦ ꯃꯣꯏꯒꯤ
ꯅꯣꯂꯦꯖꯅꯦ
ꯎ ꯃꯥ ꯄꯦꯔꯦꯟ ꯀꯔꯤ ꯀꯔꯤ ꯇꯧꯅꯤꯡꯕ꯭ꯔꯥ ꯈꯥꯟꯗ ꯑꯩꯒꯤ
ꯅꯨꯄꯥ ꯀꯏ ꯀꯅꯣ ꯍꯥꯏꯔꯔꯀꯣ
ꯍꯥꯏꯕꯅꯤ ꯑꯗꯨꯗꯤ ꯀꯣꯏꯅꯤꯡꯉꯁꯨ ꯂꯣꯏꯅꯃꯛ ꯂꯨꯝꯆꯨꯝ ꯑꯋꯥꯡꯈꯨꯜ
ꯀꯅꯥ ꯀꯅꯥ ꯂꯩꯕ꯭ꯔꯥ ꯃꯥꯁꯦ
ꯃꯥꯒꯤ ꯐ꯭ꯔꯦꯟꯅ ꯋꯥꯡꯈꯜ ꯅꯨꯄꯤ ꯑꯅꯤꯒ ꯂꯩꯕꯅꯤ
ꯎ ꯃꯅꯥꯎꯅꯨꯄꯤ ꯍꯩꯆꯥꯝ ꯂꯩꯗꯤ
ꯃꯥꯗꯤ ꯀꯗꯥꯏꯗꯅꯣ ꯆꯠꯀꯅꯤ ꯍꯥꯏꯗꯦ ꯇ꯭ꯋꯦꯟꯇꯤ ꯁꯚꯦꯟꯗ ꯑꯥꯗ ꯆꯠꯀꯅꯤ
ꯍꯥꯥ
ꯑꯥꯗ ꯆꯠꯀꯅꯤꯕ
ꯕꯤꯍꯥꯔ ꯀꯔꯤꯒꯤ ꯕꯤꯍꯥꯔꯗ
ꯕꯤꯍꯥ ꯅꯠꯇꯦ ꯑꯩ ꯃꯤꯡꯁꯦ ꯀꯥꯎꯈ꯭ꯔꯦ ꯁꯤ
ꯑꯟꯗ꯭ꯔꯥ ꯄ꯭ꯔꯗꯦꯁ ꯀꯔꯤ ꯇꯝꯅꯕ
ꯌꯥꯝꯅꯥꯄꯦ ꯈꯪꯗꯦ ꯑꯩꯖꯨ ꯐꯖꯅ ꯌꯥꯝ ꯅꯥꯞꯄꯦ ꯐ꯭ꯂꯥꯏꯗ ꯆꯠꯀꯅꯤ ꯂꯩ ꯄꯁꯕꯅꯔ
ꯃꯣꯏꯗꯤ ꯄꯩꯁꯥ ꯄꯥꯏꯕꯅꯤꯅꯀꯣ
ꯍꯣꯜ ꯁꯦꯁ ꯀꯔꯤ ꯍꯥꯏꯒꯗꯕꯔ ꯁꯟꯇ꯭ꯔꯦꯜ ꯅꯠꯇꯦ ꯎ ꯑꯦ ꯀꯔꯤꯅꯣ ꯈꯪꯗ꯭ꯔꯦ
ꯐꯔꯦ ꯍꯤꯝ ꯍꯤꯝ ꯑꯗꯨꯗꯤ ꯉꯁꯤꯒꯤꯗꯤ ꯃꯪ ꯐꯥꯔꯁꯤꯀꯣ ꯑꯩ ꯑꯩꯁꯨ ꯇꯨꯝꯅꯤꯡꯉꯤꯕ ꯍꯌꯦꯡ ꯕꯣꯜ ꯑꯃꯨꯛ ꯌꯦꯡꯗꯣꯏꯅꯦ ꯑꯗꯨꯒꯤ ꯇꯨꯝ ꯇꯨꯝꯅꯤꯡꯕꯒꯤꯀꯣ ꯍꯌꯦꯡ ꯑꯌꯨꯛꯇ ꯐꯥꯏꯚ ꯊꯥꯔꯇꯤꯗꯁꯨ ꯌꯥꯎꯋꯦ ꯁꯚꯦꯟ ꯊꯥꯔꯇꯤꯗꯁꯨ ꯌꯥꯎꯋꯦ ꯐꯥꯏꯚ ꯊꯥꯔꯇꯤꯗ ꯔꯣꯅꯥꯜꯗꯣ ꯀꯥꯡꯄꯨ ꯁꯅꯔꯅꯤ ꯁꯚꯦꯟ ꯊꯥꯔꯇꯤꯗ ꯑꯁꯤ ꯃꯦꯁꯤ ꯀꯥꯡꯄꯨꯁꯅꯥꯔꯅꯤ
ꯍꯣꯏ ꯍꯣꯏ ꯑꯗꯨꯗꯤ ꯊꯝꯃꯦ
ꯊꯝꯃꯦ ꯊꯝꯃꯦ ꯃꯪ ꯐꯥꯔꯁꯦ
ꯎꯝ ꯎꯝ ꯑꯗꯨꯝ ꯐꯪꯉꯁꯦ